ꯍꯜꯂꯣ ꯑꯧ ꯇꯥꯏꯌꯦ ꯇꯥꯏꯌꯦ ꯀꯩꯗꯧꯔꯝꯃꯤꯅꯣ
ꯑꯣ ꯊꯕꯛ ꯁꯨꯕꯁꯤꯡꯒꯤ ꯆꯥ ꯅꯨꯡ ꯀꯩꯅꯣ ꯇꯧꯔꯝꯕꯅꯤ ꯄꯤꯔꯝꯕꯅꯤ ꯑꯩꯈꯣꯏꯁꯤ ꯆꯥꯊꯣꯛꯇ ꯉꯥꯏꯔꯤꯕ ꯑꯗ ꯃꯣꯏꯁꯨ ꯂꯣꯏꯁꯤꯟꯕꯒꯤ ꯃꯇꯥꯡꯗ ꯌꯧꯔꯛꯑꯕ ꯑꯗꯩꯗ ꯆꯥꯒ ꯀꯩꯅꯣꯒ ꯀꯩꯕ ꯃꯪꯒꯟ ꯑꯄꯣꯞꯄꯗꯣ ꯐꯠꯇꯣꯛꯑꯒ ꯉꯧꯕꯗꯣ ꯀꯤꯂꯤꯁꯅꯥ ꯍꯥꯏꯇꯥꯔꯦꯀꯣ ꯑꯗꯨꯃꯥꯏꯅ ꯇꯧꯔꯒ ꯄꯤꯕꯤꯔꯝꯕꯅꯦ ꯂꯣꯏꯗ ꯉꯥꯏꯔꯤꯗ ꯑꯩꯈꯣꯏꯁꯨ ꯆꯥꯇꯣꯛꯇ ꯉꯥꯏꯔꯤꯗ ꯑꯩꯈꯣꯏ ꯆꯛꯆꯥꯇꯣꯛꯄꯒ ꯆꯞ ꯆꯥꯅ ꯑꯗꯨꯝ ꯑꯩꯈꯣꯏꯅ ꯍꯥꯟꯅ ꯉꯧꯊꯣꯛꯑ ꯊꯝꯃꯕꯅꯦꯕ ꯑꯗꯨꯒ ꯆꯥꯗꯣ ꯍꯥꯏꯐꯦꯠ ꯁꯥꯍꯜꯂꯒ ꯄꯤꯕꯤꯔꯝꯕꯅꯦ
ꯑꯗꯨ ꯃꯣꯏꯗꯤ ꯍꯧꯖꯤꯛ ꯈꯨꯊꯥꯕ ꯑꯣꯏꯔꯤꯔꯣ ꯅꯠꯇ꯭ꯔ ꯄꯨꯡ ꯅꯠꯇ꯭ꯔꯒꯅ ꯅꯨꯃꯤꯗꯥꯡ ꯋꯥꯏꯔꯝ ꯂꯣꯏꯁꯤꯟꯗꯣꯏꯔ ꯀꯃꯥꯏꯅ ꯇꯧꯕꯅꯣ
ꯄꯨꯔꯥ ꯂꯣꯏꯔꯦ ꯁꯦꯁꯤꯗ ꯃꯣꯏ ꯑꯌꯨꯛ ꯉꯟꯅ ꯂꯥꯛꯑꯒ ꯁꯨꯝ ꯀꯥꯟꯁꯤꯗ ꯂꯣꯏꯁꯤꯜꯂꯦꯕ ꯑꯗꯨ ꯁꯤꯅ ꯁꯤꯅ ꯃꯇꯝ ꯁꯥꯡꯅ ꯁꯨꯏꯕ ꯃꯣꯏ ꯅꯨꯡꯊꯤꯟꯗ ꯂꯥꯛꯄꯗꯨꯗꯤꯀꯣ ꯄꯨꯡ ꯑꯍꯨꯝꯗ ꯂꯥꯛꯄꯁꯨ ꯌꯥꯎꯋꯤ ꯑꯍꯨꯝ ꯃꯈꯥꯏ ꯂꯥꯛꯄꯁꯨ ꯌꯥꯎꯋꯤ ꯑꯗꯨ ꯅꯨꯡꯗꯥꯡ ꯅꯥꯏꯗꯦꯕꯀꯣ ꯑꯗꯨꯒ ꯑꯗꯨꯝ ꯑ ꯃꯥꯝꯂꯤ ꯃꯥꯝꯂꯤ ꯃꯝꯂꯤꯕꯒꯤ ꯌꯧꯔꯛꯄ ꯇꯥꯟꯖꯥ ꯑꯗꯨꯋꯥꯏꯗꯨꯗ ꯑꯗꯨꯝ ꯂꯣꯏꯁꯜꯂꯦꯕ ꯑꯗꯨꯅ ꯑꯌꯨꯛꯇ ꯁꯨꯕꯁꯤꯅ ꯑꯩꯈꯣꯏꯗꯁꯨ ꯃꯇꯝ ꯁꯥꯡꯅ ꯁꯨꯕ ꯑꯗꯨꯃꯥꯏꯅ ꯑꯩꯈꯣꯏꯗꯁꯨ ꯐꯩꯗꯅꯀꯣ ꯃꯇꯝ ꯁꯥꯡ ꯁꯨꯔꯒꯗꯤ ꯊꯕꯛꯇꯨꯁꯨ ꯈꯔ ꯆꯠꯂꯤꯗꯅ ꯈꯨꯠꯇꯣ ꯑꯗꯨꯅ ꯑꯌꯨꯛꯁꯤꯗ ꯑꯣꯏꯅ ꯃꯣꯏꯅ ꯂꯥꯛꯄꯤꯒꯦꯅ ꯂꯥꯛꯑꯦ ꯃꯣꯏ ꯑꯁꯣꯝꯒꯤꯗ ꯊꯕꯛꯇꯣ ꯂꯣꯏꯁꯤꯜꯂꯛꯑꯕꯅꯤꯅꯅ ꯑꯗꯨ ꯑꯌꯨꯛꯇꯩ ꯅꯨꯡꯗꯥꯥꯡꯐꯥꯎꯗꯤ ꯁꯨꯗ꯭ꯔꯦ ꯃꯣꯏ
ꯋꯥꯗꯣꯏꯅꯤꯗ ꯍꯥꯏꯗꯤ ꯅꯨꯡꯗꯥꯡꯕꯨꯛ ꯁꯨꯕ ꯍꯥꯏꯁꯦ ꯑꯗꯩ ꯅꯣꯏꯅ ꯑꯃꯨꯛ ꯆꯥꯛ ꯏꯁꯤꯡ ꯐꯖꯅ ꯄꯤꯖꯈꯔ ꯍꯥꯏꯗꯤ ꯅꯨꯡꯇꯤ ꯄꯤꯖꯔꯒ ꯂꯩꯕꯁꯨ ꯉꯝꯕ ꯅꯠꯇꯦ ꯅꯠꯇ꯭ꯔꯥ ꯑꯗꯨꯝ ꯈꯔ ꯈꯔ ꯄꯤꯖꯔꯤꯕ ꯍꯥꯏ ꯄꯨꯛꯇꯨ ꯌꯥꯎꯗ꯭ꯔꯗꯤ ꯁꯨꯕ ꯌꯥꯕꯄꯣꯠꯇꯦꯕ ꯑꯩꯈꯣꯏꯁꯨ ꯉꯥꯏꯅ ꯎꯝ ꯍꯥꯏꯗꯤ ꯑꯃ ꯑꯅꯤ ꯇꯥꯔꯛꯄ ꯍꯥꯏꯇꯥꯔꯗꯤ ꯆꯥꯛꯁꯨ ꯂꯥꯝꯃꯛꯇꯣꯏꯅꯦꯕ ꯍꯥꯏꯕꯁꯨ ꯉꯝꯗꯒꯨꯝ ꯇꯧ ꯍꯥꯏꯔꯨꯔ ꯀꯩ ꯈꯟꯈꯤꯅꯤ ꯑꯣꯏꯅꯕꯗꯤ ꯑꯗꯨꯝ ꯏꯀꯥꯏꯖꯕꯒꯤ ꯅꯣꯏꯅ ꯑꯗꯨꯝ ꯆꯥꯎꯕꯗꯤ ꯍꯥꯏꯇꯥꯔꯦ ꯑꯗꯨ ꯅꯨꯡꯇꯤꯒꯤ ꯆꯥꯛ ꯍꯥꯞꯄ ꯍꯥꯏꯕꯗꯤ ꯑꯣꯏꯕ ꯉꯝꯕ ꯅꯠꯇꯦꯗꯅꯀꯣ ꯑꯗꯨꯗꯤ ꯃꯣꯏ ꯑꯃꯨꯛ ꯆꯥꯛꯇꯣ ꯑꯇꯣꯞꯄ ꯃꯐꯝꯗ ꯑꯃꯨꯛ ꯁꯨꯔꯒ ꯆꯠꯂ ꯆꯠꯗꯣꯏꯖꯠꯂꯣ ꯃꯣꯏꯁꯦ
ꯁꯨꯔꯝꯗꯧ ꯃꯥꯟꯗ꯭ꯔꯦ ꯃꯣꯏꯒꯤꯁꯤ ꯑꯩꯈꯣꯏ ꯀꯩꯅꯣ ꯀꯩꯒꯤꯅꯣ ꯍꯥꯏꯀꯥꯟꯗ ꯄꯨꯡꯁꯦ ꯑꯗꯨꯝ ꯊꯦꯡꯉꯝꯅꯤꯅ ꯑꯇꯣꯞꯄꯗ ꯍꯥꯏꯕꯗꯤ ꯃꯣꯏ ꯄꯣꯊꯥꯕꯒꯤ ꯃꯇꯝ ꯑꯃ ꯂꯩꯇ꯭ꯔꯒꯗꯤ ꯌꯥꯄꯣꯟꯗꯦꯗꯅ ꯃꯣꯏꯅ ꯑꯌꯨꯛ ꯅꯨꯡꯗꯤꯟ ꯖꯦ ꯃꯐꯝ ꯑꯃꯃꯝꯗ ꯁꯨꯕ ꯑꯣꯏꯔꯒꯗꯤ ꯃꯣꯏꯁꯦ ꯕꯥꯔꯣ ꯑꯗꯨꯋꯥꯏꯗꯒ ꯂꯣꯏꯁꯤꯜꯂꯝꯗꯧ ꯃꯥꯜꯂꯦ ꯑꯩꯅ ꯈꯟꯕ ꯃꯇꯝꯗ ꯉꯟꯅ ꯂꯥꯛꯑꯒ ꯀꯣ ꯑꯗꯣ ꯃꯣꯏ ꯅꯨꯡꯊꯤꯟ ꯁꯨꯕꯝ ꯂꯩꯇꯕꯒꯤ ꯑꯣꯏꯔꯝꯒꯅꯤ ꯃꯣꯏꯅ ꯊꯦꯡꯅ ꯆꯠꯂꯤꯁꯤꯅꯗꯤ ꯑꯗꯨꯃꯥꯏꯅ ꯇꯧꯋꯤ ꯑꯗꯨꯒ ꯃꯣꯏꯁꯨ ꯃꯌꯨꯝ ꯌꯧꯔꯒ ꯆꯥꯛꯄꯨ ꯆꯥ ꯌꯥꯔꯝꯒꯗ꯭ꯔꯥ ꯈꯪꯗꯦ ꯌꯦꯔꯨꯝ ꯑꯐꯨꯠꯄ ꯑꯃꯃꯝ ꯍꯥꯞꯄꯤꯔꯦ ꯀꯤꯂꯤꯆꯅꯥꯗꯨꯁꯨ ꯑꯆꯧꯕ ꯄ꯭ꯂꯦꯠ ꯑꯝꯗꯅꯦ ꯍꯥꯞꯄꯤꯗꯨꯁꯨ ꯄꯂꯦꯠ ꯅꯠꯇꯦ ꯄꯨꯈꯝꯅꯤ ꯑꯗꯨꯃꯥꯏꯅ ꯇꯧꯔꯒ ꯍꯥꯞꯄꯤꯔꯒ ꯑꯗꯩ ꯆꯥ ꯒꯤꯂꯥꯁꯇꯨꯁꯨ ꯃꯣꯏ ꯋꯥꯕꯅꯤꯅꯀꯣ ꯆꯦꯒꯤ ꯆꯦꯒꯤ ꯒ꯭ꯂꯥꯁ ꯑꯃ ꯊꯣꯛꯏꯗꯅ ꯑꯗꯨꯒꯨꯝꯕ ꯑꯗꯨ ꯍꯥꯏꯕꯤꯗꯦꯕ ꯏꯁꯇꯤꯟ ꯒ꯭ꯂꯥꯁ ꯑꯆꯧꯕ ꯑꯃꯃꯝ ꯄꯤꯕꯤꯔꯤꯅꯦꯕ ꯊꯕꯛ ꯁꯨꯕꯅꯤꯅ ꯋꯥꯔꯝꯒꯅꯤꯀꯣꯅ ꯈꯜꯂꯒ ꯑꯗꯨꯃꯥꯏꯅ ꯇꯧꯔꯤꯅꯦ ꯆꯥꯛ ꯌꯥꯝ ꯆꯥꯥꯁꯜꯂꯨꯕꯩ ꯄꯨꯛꯁꯤꯁꯨ ꯗꯨꯞ ꯗꯨꯞ ꯂꯥꯎꯔꯦ ꯑꯩꯁꯦ ꯐꯝꯕꯕꯨ ꯉꯝꯃꯛꯇ꯭ꯔꯦ ꯇꯨꯝ ꯅꯤꯡꯉꯛꯄꯒꯤ ꯇꯥꯏꯃꯤꯡ ꯌꯧꯔꯛꯑꯦ ꯑ ꯍꯥꯎꯕꯣ ꯅꯠꯇꯦꯗꯥ ꯗꯁꯥ ꯀꯨꯁꯥꯒꯥ ꯕꯣꯔꯤꯒꯥ ꯊꯣꯡꯕꯅꯦ ꯌꯥꯝ ꯍꯥꯎꯅ ꯆꯔꯝꯗꯧ ꯃꯥꯟꯗꯔꯥ ꯗꯨꯞ ꯗꯨꯞ ꯂꯥꯎꯔꯦ ꯀꯥꯏꯅ ꯑꯩꯒꯤ ꯈꯨꯍꯥꯏꯗꯨꯅ ꯃꯔꯣꯟ ꯑꯃꯥ ꯅꯪꯅ ꯍꯪꯉꯛꯄꯗ ꯌꯥꯝ ꯑꯍꯥꯎꯕ ꯆꯥꯗꯣꯐꯃꯥꯟ ꯅꯪꯅ ꯉꯥ ꯋꯥ ꯉꯥꯡ ꯕꯁꯦ ꯑꯩꯗꯤ ꯍꯦꯛꯇ ꯅꯣꯛꯅꯤꯡꯉꯦꯕ ꯍꯦꯛꯇꯥ ꯈꯡꯕ꯭ꯔꯥ ꯐꯥꯒꯤ ꯐꯥꯒꯤ ꯑꯣꯏꯅ ꯑꯗꯨꯝ ꯂꯛꯅꯔꯛꯄꯩ ꯃꯑꯣꯡ ꯃꯇ ꯈꯜꯂꯨꯏ ꯋꯥꯈꯜꯁꯤꯗ
ꯎꯝ
ꯌꯥꯝ ꯑꯍꯥꯎꯕ ꯆꯥꯕꯝꯗꯧ ꯃꯥꯜꯂꯦ ꯑꯗꯨꯗ ꯑꯍꯥꯎꯕ ꯆꯥꯕ ꯅꯨꯃꯤꯠꯇ ꯍꯪꯉꯛꯄ ꯑꯣꯏꯇꯥꯔꯗꯤ ꯅꯣꯛꯅꯤꯡꯑꯣꯏꯕ ꯑꯩꯈꯣꯏꯒꯤ ꯗꯁ ꯀꯨꯁꯦ ꯒ ꯕꯣꯔꯤꯒ ꯊꯣꯡ ꯕꯗꯨꯗ ꯌꯥꯝ ꯑꯍꯥꯎꯕ ꯆꯥꯖꯥꯠꯂ ꯀꯥ ꯍꯥꯏꯔꯛꯄꯗꯨꯗꯤ ꯅꯣꯛꯅꯤꯡꯉꯦ ꯑꯩꯗꯤ ꯍꯦꯛꯇꯥ
ꯑꯩꯁꯦ ꯀꯥ ꯍꯦꯟꯅ ꯗꯁꯥ ꯀꯨꯁꯥ ꯍꯥꯏꯕ ꯄꯣꯠꯁꯤ ꯃꯥꯅꯦ ꯆꯝꯐꯨꯠ ꯅꯠꯇꯕ ꯏꯟꯖꯥꯡ ꯊꯣꯡꯕ ꯆꯥꯕꯁꯨ ꯁꯨꯛꯄꯥꯝ ꯄꯥꯝꯗꯦ ꯈꯣꯡꯗ꯭ꯔꯨꯝꯁꯨ ꯏꯟꯖꯥꯡ ꯑꯣꯏꯅ ꯆꯥꯕꯁꯨ ꯁꯨꯄꯥꯝ ꯄꯥꯝꯗꯦ
ꯐꯖꯅ ꯊꯣꯡꯉꯗꯤ ꯍꯥꯎꯏꯍꯦ ꯕꯣꯔꯤ ꯅꯨꯡꯂꯥ ꯊꯥꯛꯑꯒ ꯑꯗꯒꯤ ꯉꯥ ꯑꯌꯥꯏꯕ ꯊꯥꯛꯆꯜꯂꯒ ꯍꯥꯎꯋꯦ ꯉꯁꯤꯒꯤꯗꯨꯁꯨ ꯌꯥꯝꯅ ꯑꯩꯗꯤ ꯐꯅꯌꯥꯝ ꯆꯥꯁꯟ ꯈꯜꯂꯦ ꯑꯗꯨꯕꯨ ꯍꯣꯏ ꯑꯗꯨꯕꯨꯗꯤ ꯃꯤ ꯃꯤꯒꯤ ꯑꯄꯥꯝꯕꯅꯤꯀꯣ ꯍꯣꯏ ꯉꯥꯜꯂꯒ ꯆꯝꯐꯨꯠ ꯑꯣꯏꯅ ꯆꯥꯕꯗꯣ ꯑꯗꯨꯁꯨ ꯌꯥꯝ ꯍꯥꯎꯕꯅꯦ ꯑꯗꯨꯅꯤ ꯑꯩꯈꯣꯏ ꯕꯦꯝꯃꯥꯁꯨꯅꯦ ꯆꯥꯅꯤꯡꯗꯦ ꯏꯟꯖꯥꯡꯁꯦꯅ ꯇꯧꯏ ꯑꯩꯅ ꯅꯣꯏꯗꯤ ꯀꯩꯗ ꯍꯥꯎꯇꯔꯤꯅꯣꯅꯣ ꯁꯤꯕꯨ ꯑꯁꯨꯛ ꯌꯥꯝ ꯍꯥꯎꯁꯤꯕꯣꯅ ꯇꯧꯔꯦ ꯑꯗꯨꯒ ꯊꯩꯝꯌꯥꯛꯄꯤ ꯑꯃ ꯇꯥꯎꯔꯦ ꯑꯗꯒꯤ ꯁꯤꯡꯖꯨꯗꯤ ꯁꯨꯗ꯭ꯔꯦ ꯃꯣꯔꯣꯛ ꯃꯦꯠꯂꯒ ꯑꯗꯨꯝ ꯇꯣꯛꯑꯦ ꯑꯗꯒꯤ ꯉꯔꯥꯡ ꯅꯨꯡꯗꯥꯡꯒꯤ ꯀꯥꯡꯉꯧꯗꯨꯁꯨ ꯃꯌꯥꯝ ꯑꯃ ꯂꯩꯔꯦ ꯑꯗꯨꯏꯃꯥꯏꯅ ꯇꯧꯔꯒ ꯑꯗꯨꯝ ꯆꯥꯥꯁꯜꯂꯦ ꯑꯩꯈꯣꯏꯗꯤ ꯄꯨ ꯍꯥꯎꯇ ꯍꯥꯎꯋꯦ ꯑꯩꯈꯣꯏ ꯆꯤꯟꯁꯤꯗ ꯍꯥꯎꯇꯦ ꯍꯥꯏꯕ ꯄꯣꯠ ꯑꯝꯇ ꯂꯩꯇꯦ ꯍꯣꯏ ꯑꯩꯅ ꯍꯩꯅꯕ ꯄꯣꯠꯄꯨꯗꯤ ꯑꯩ ꯆꯥꯖꯗꯦꯀꯣ ꯑꯗꯨꯒ ꯍꯥꯎꯇꯦ ꯍꯥꯏꯕ ꯄꯣꯠ ꯇꯤ ꯑꯝꯇꯥ ꯍꯩꯇꯦꯕ ꯆꯥꯔꯨ ꯆꯥꯔꯨꯕꯗꯣ ꯑꯗꯨꯝ ꯍꯥꯎꯕꯗꯣ ꯑꯣꯏ ꯍꯥꯏꯕ ꯑꯗꯨꯗꯤ ꯅꯪꯁꯦ ꯑꯥ ꯍꯣꯏ ꯍꯥꯏꯔꯛꯑꯣ ꯍꯥꯏꯔꯛꯑꯣ
ꯗꯁꯥ ꯀꯨꯁꯥꯁꯦ ꯑꯩꯈꯣꯏ ꯃꯥꯁꯨ ꯌꯥꯝ ꯄꯥꯝꯃꯦꯕ ꯃꯥꯅ ꯊꯣꯡꯗꯣꯏꯁꯤꯅꯅꯦ ꯗꯁꯥꯀꯨꯁꯥꯁꯦ ꯑꯩꯈꯣꯏ ꯄꯤꯛꯅ ꯄꯤꯛꯅ ꯀꯛꯑꯥ ꯀꯛꯑꯥꯒꯀꯣ ꯃꯪꯀꯟ ꯍꯥꯞꯄꯅꯤ ꯑꯗ ꯊꯨꯡꯌꯥꯥꯛꯄꯤꯅꯦ ꯈꯪꯗꯦ ꯑꯗꯩ ꯉꯥ ꯑꯌꯥꯏꯕꯅꯦ ꯍꯥꯞꯄꯅꯤ ꯈꯪꯗꯦ ꯑꯗꯨꯒ ꯃꯥꯒꯤ ꯍꯨꯔꯦꯟ ꯀꯩꯅꯣ ꯇꯧꯔꯛꯄꯗꯅ ꯑꯌꯥꯏꯕ ꯃꯆꯨꯝꯗꯣ ꯌꯥꯝ ꯍꯥꯞꯄꯗꯤ ꯍꯥꯎꯇꯦꯕ ꯃꯍꯤ ꯍꯥꯏꯇꯥꯔꯦ ꯈꯔ ꯀꯪꯂꯞ ꯇꯧꯔꯒ ꯇꯧꯔꯒ ꯃꯆꯨꯝꯗꯣ ꯉꯥ ꯑꯌꯥꯏꯕꯩ ꯃꯅꯝꯕꯣꯏ ꯀꯩꯕꯣꯏ ꯇꯧꯔꯒ ꯑꯗꯨꯝ ꯃꯣꯏꯗꯤ ꯌꯥꯝ ꯄꯥꯝꯅ ꯆꯥꯏꯌꯦꯕ ꯑꯩꯅ ꯑꯃꯨꯛ ꯗꯁꯥ ꯀꯨꯁꯥ ꯑꯣꯏꯅ ꯏꯟꯖꯥꯡ ꯆꯥꯕꯁꯦ ꯁꯨꯪꯆꯥ ꯆꯥꯅꯤꯡꯇꯦꯅ ꯍꯥꯏꯗꯣꯏꯅꯤ ꯗꯁꯥ ꯀꯨꯁꯥ ꯁꯦ ꯏꯟꯖꯥꯡ ꯆꯥꯅꯤꯡꯇꯦꯅ ꯑꯗꯩ ꯈꯣꯡꯗ꯭ꯔꯨꯝꯖꯤꯃꯥ ꯈꯣꯡꯗ꯭ꯔꯨꯝ ꯆꯞ ꯃꯅꯩ ꯃꯣꯢ ꯊꯣꯡꯗꯣꯏꯖꯦ ꯍꯋꯥꯏ ꯃꯪꯒꯟꯒ ꯍꯥꯞꯄꯒ ꯍꯋꯥꯏ ꯃꯪꯒꯟ ꯑꯄꯣꯛꯄꯗꯣ ꯍꯥꯞꯄ ꯑꯗꯨꯃꯥꯏꯅ ꯊꯣꯡꯗꯣꯏꯅꯦꯕ ꯉꯥ ꯑꯌꯥꯏꯕ ꯊꯥꯛꯑꯒ ꯑꯗꯨꯝ ꯊꯣꯡꯕꯗꯣ ꯊꯥꯎ ꯈꯔ ꯌꯩꯔꯒ꯫ ꯊꯥꯥꯛꯄꯨ ꯊꯥꯛꯑꯖꯨ ꯊꯥꯛꯄꯨ ꯊꯥꯛꯇꯔ꯭ꯖꯨ ꯑꯗꯣ ꯑꯩꯗꯤ ꯗꯁꯥ ꯀꯨꯁꯥ ꯈꯣꯡꯗꯔ꯭ꯨꯝꯁꯦ ꯁꯨꯝ ꯄꯥꯝ ꯄꯥꯝꯗꯅ ꯆꯝꯐꯨꯠꯀꯨꯝꯕ ꯀꯩꯒꯨꯝꯕ ꯆꯥꯕꯗꯤ ꯅꯠꯇꯅ ꯍꯦꯟꯅ
ꯑꯩꯗꯤ ꯍꯥꯎꯏ ꯃꯊꯦꯟ ꯑꯃ ꯑꯣꯏꯅ ꯑꯗꯨꯝ ꯈꯣꯡꯗ꯭ꯔꯨꯝꯁꯨ ꯑꯗꯨꯝ ꯍꯥꯎꯏ ꯕꯣꯔꯤ ꯊꯥꯛꯆꯜꯂꯒ ꯉꯥ ꯑꯌꯥꯏ ꯈꯔ ꯊꯥꯛꯑꯒ ꯊꯥꯎ ꯈꯔ ꯉꯧꯔꯒꯀꯣ ꯑꯗꯨꯝ ꯑꯩꯈꯣꯏꯒꯤ ꯃꯍꯤ ꯌꯥꯝ ꯅꯥꯏꯗꯕꯤꯗ ꯑꯗꯨꯝ ꯑꯩꯈꯣꯏꯒꯤ ꯃꯍꯤ ꯈꯤꯇꯪꯒ ꯌꯥꯎꯍꯜꯂꯒꯀꯣ ꯑꯗꯨꯃꯥꯏꯟ ꯇꯧꯔꯒ ꯆꯥꯕ ꯑꯗꯨꯝ ꯍꯥꯎꯖꯩ ꯑꯩꯗꯤ ꯑꯗꯨꯝ ꯍꯟꯗꯛ ꯍꯟꯗꯛ ꯑꯩꯅ ꯃꯄꯥꯟꯗ ꯆꯠꯂꯨꯕꯗꯨꯗ ꯑꯩꯈꯣꯏꯅ ꯑꯥꯗ ꯊꯣꯡꯉ ꯆꯥꯖꯩ ꯑꯗꯨꯁꯨ ꯑꯗꯨꯝ ꯍꯥꯎꯋꯦꯕ ꯑꯩꯈꯣꯏ ꯁꯤꯗꯩ ꯕꯣꯔꯤ ꯀꯩꯀꯥꯗꯣ ꯑꯗꯨꯝ ꯄꯨꯔ ꯆꯠꯄꯅꯤꯅ ꯑꯗꯨꯒ ꯌꯨꯝꯗ ꯍꯜꯂꯛꯄꯗꯒꯤꯗꯤ ꯑꯃꯨꯛꯇ ꯆꯥꯗ꯭ꯔꯤ ꯍꯥꯎꯗꯤ ꯑꯩꯗꯤ ꯄꯨꯍꯥꯎꯗ ꯍꯥꯎꯏ ꯀꯃꯥꯏꯅ ꯇꯧꯏꯅꯣ ꯈꯪꯗꯦ ꯈꯣꯏ ꯆꯤꯟꯁꯤꯗ ꯍꯥꯎꯕ ꯊꯕꯛ ꯑꯝꯇ ꯂꯩꯇꯦ ꯑꯗꯒꯤ
ꯚꯥꯏ ꯅꯡꯅ ꯉꯁꯥꯏ ꯍꯥꯏꯕꯗꯨ ꯁꯤꯅꯤ ꯑꯥ ꯕꯣꯔꯥ ꯀꯣꯝꯄꯥꯛ ꯑꯃ ꯄꯤ ꯑꯗꯒꯤ ꯀꯤꯅꯤ ꯆꯅꯥ ꯄ꯭ꯂꯦꯠ ꯑꯆꯧꯕ ꯑꯃ ꯈꯨꯝ ꯑꯆꯧꯕ ꯑꯃ ꯄꯤꯒ ꯍꯥꯏꯕꯗꯣ ꯌꯥꯝꯃꯝꯗꯧ ꯃꯥꯟꯗꯕꯗꯣ
ꯎꯝ
ꯈꯪꯗꯦꯗ ꯑꯩꯗꯤ ꯍꯦꯛꯇꯤ ꯌꯥꯝ ꯌꯥꯝꯃꯦꯒ ꯍꯥꯏꯕꯁꯤꯅ ꯅꯥꯝ ꯕꯣꯔꯥꯁꯤ ꯀꯅꯥꯅ ꯆꯥꯗꯣꯏꯅꯣ ꯄ꯭ꯂꯦꯠ ꯑꯃ ꯍꯧꯔꯒ ꯍꯥꯏꯔꯒ ꯅꯂꯣꯏ ꯆꯥꯒꯦꯗ ꯑꯩꯈꯣꯏ ꯆ ꯀꯣꯟꯅꯗꯕ ꯌꯥꯎꯋꯦꯕ ꯑꯩꯒꯤ ꯃꯌꯥꯝꯁꯤꯗꯤ
ꯑꯩꯅ ꯉꯁꯤꯐꯥꯎꯗꯅꯦ ꯕꯣꯔꯥ ꯆꯥꯕꯗ ꯕꯣꯔꯥ ꯑꯅꯤ ꯅꯠꯇ꯭ꯔꯒ ꯑꯍꯨꯝꯗꯩ ꯍꯦꯜꯂꯝꯃꯣꯏꯗ ꯌꯨꯝꯗ ꯆꯥꯕ ꯃꯇꯝꯗ ꯑꯩꯗꯤ ꯃꯁꯥꯒꯤ ꯑꯣꯏꯅꯅꯦ ꯊꯥꯎꯗ ꯄꯨꯂꯞ ꯄꯨꯂꯞ ꯂꯨꯞꯄꯒ ꯇꯧꯕ ꯄꯣꯠꯁꯦ ꯑꯩ ꯀꯌꯥ ꯆꯥꯒꯟꯗꯦ ꯅꯪ ꯈꯪꯉꯤꯗꯨꯗꯤ ꯑꯗꯨꯝ ꯆꯥꯒꯟꯗꯦ ꯍꯥꯏꯕ ꯑꯗ ꯌꯥꯝꯕ ꯃꯠ ꯃꯇꯝꯗ ꯕꯣꯔꯥꯖꯦ ꯑꯩꯈꯣꯏꯒꯤ ꯑꯩꯈꯣꯏ ꯕꯦꯝ ꯑꯁꯤ ꯌꯥꯝ ꯄꯥꯝꯃꯦ ꯑꯩꯈꯣꯏ ꯗꯥꯁꯨ ꯌꯥꯝ ꯄꯥꯝꯃꯦ ꯃꯣꯏꯗꯤ ꯕꯣꯔꯥ ꯍꯥꯏꯔꯗꯤ ꯂꯣꯏꯔꯦ꯫ ꯕꯣꯔꯥ ꯍꯧꯖꯤ ꯍꯦꯛꯇ ꯇꯧꯔꯛꯀꯅꯦꯕ ꯑꯩꯈꯣꯏꯗꯥꯁꯨ ꯑꯗꯒꯤ ꯑꯩꯈꯣꯏ ꯑꯩꯈꯣꯏ ꯏꯆꯥ ꯅꯨꯨꯄꯤꯖꯤꯁꯨ ꯫ ꯑꯗ ꯑꯩꯅ ꯑꯗꯨꯝ ꯁꯥꯎꯗꯣꯏꯅꯦꯕ ꯑꯩꯅ ꯑꯃꯨꯛ ꯆꯥꯅꯤꯡꯉꯤ ꯕꯣꯔꯥꯁꯤꯅ ꯀꯃꯥꯏꯅ ꯍꯧꯕꯅꯣ ꯍꯥꯏ ꯀꯥꯟꯗ ꯈꯣꯏꯒꯤ ꯃꯔꯣꯏ ꯅꯥꯀꯨꯞꯄꯤꯒ ꯇꯧꯔꯀꯥꯟꯗ ꯈꯣꯏꯒꯤ ꯀꯩꯅꯣꯁꯤꯗꯀꯣ ꯈꯥꯡꯖꯤꯗ ꯊꯥꯎꯁꯤ ꯈꯤꯖꯤꯛ ꯈꯇꯪ ꯍꯥꯞꯇꯣꯅꯤꯀꯣ ꯃꯃꯤꯡꯇꯒꯤ ꯑꯣꯏꯅ ꯕꯣꯔꯥꯗ ꯅꯞꯁꯤꯟꯗꯅꯕ ꯕꯦꯁꯣꯟꯗ ꯅꯞꯇꯅꯕ ꯑꯗꯨꯃꯥꯏꯅ ꯍꯥꯞꯆꯤꯜꯂꯒ ꯃꯈꯨꯝ ꯈꯨꯝꯖꯜꯂꯒ ꯃꯥꯏ ꯃꯅꯤꯟꯗꯨꯅ ꯇꯧ ꯃꯩ ꯇꯞꯅ ꯊꯥꯔꯒ ꯃꯅꯤꯟꯗꯨꯅ ꯑꯗꯨꯝ ꯃꯨꯜꯍꯜꯂꯒ ꯆꯥꯕ ꯗꯨꯅꯦꯕꯥ ꯑꯩꯅ ꯄꯥꯝꯃꯤꯖꯤꯅ ꯉꯁꯥꯏ ꯊꯥꯎꯔꯦꯛ ꯌꯥꯝ ꯌꯥꯎꯗꯅꯕꯒꯤꯅꯤꯀꯣ ꯑꯩꯒꯤꯁꯤꯅ ꯑꯗꯨꯃꯥꯏꯟ ꯇꯧꯔ ꯆꯥꯕꯗꯨꯗꯤ ꯑꯩ ꯄꯥꯝꯃꯦꯕ ꯕꯣꯔꯥ ꯄꯥꯝꯗꯦ ꯍꯥꯏꯕꯗꯤ ꯌꯥꯔꯣꯏꯕ ꯑꯩ ꯄꯥꯝꯃꯦꯕ꯫ ꯑꯗꯨꯒ ꯃꯣꯏꯒꯤꯁꯤꯅ ꯑꯃꯨꯛ ꯊꯥꯎꯗꯨ ꯖꯣꯞ ꯖꯨꯞ ꯖꯨꯞ ꯂꯨꯞꯄꯒ ꯊꯥꯎꯗꯨ ꯃꯆꯨꯝ ꯃꯌꯥꯝꯗꯨꯅ ꯀꯩꯀ ꯆꯥꯕꯗꯨꯅꯦ ꯃꯣꯏꯅ ꯑꯃꯨꯛ ꯍꯧꯖꯩꯁꯤꯅ ꯑꯗꯨꯗꯤ ꯑꯩ ꯆꯥꯅꯤꯡꯗꯦꯕ ꯑꯩꯉꯣꯟꯗ ꯆꯥꯅꯗꯕꯒꯤ ꯒꯤꯅꯦꯕ ꯀꯩꯗꯧꯕꯩ ꯍꯥꯎꯔꯣꯏꯗꯣꯏꯣ ꯊꯥꯎꯗ ꯂꯨꯞꯄꯒ ꯊꯣꯡꯉꯒ ꯇꯥꯎꯔꯒ ꯆꯥꯕ ꯄꯣꯠ ꯍꯥꯏꯁꯦ ꯀꯩꯗꯧ ꯍꯥꯎꯔꯣꯏꯗꯣꯏꯅꯣꯕ ꯑꯩꯖꯨ ꯆꯥꯅꯤꯡꯉꯤꯅꯦꯕ ꯑꯗꯨꯏꯖꯨ ꯈꯤꯇꯪ ꯏꯁꯥꯅ ꯏꯁꯥꯒꯤ ꯀꯩꯅꯣꯖꯦ ꯈꯤꯇꯪ ꯁꯦꯝꯖꯗꯕ ꯌꯥꯕ꯭ꯔꯕ ꯆꯥꯅꯤꯡꯉꯦꯗꯅ ꯑꯗꯨ ꯐꯥꯔꯣꯏ ꯍꯥꯏꯕ ꯄꯣꯠꯇꯨꯗꯤ ꯈꯤꯇꯪ ꯏꯁꯥꯅ ꯉꯥꯛꯊꯣꯛꯆ ꯇꯥꯔꯦꯗꯅ ꯑꯗꯨꯒꯤ ꯋꯥꯅꯤꯗ ꯑꯗꯨꯅ ꯑꯩꯗꯤ ꯑꯌꯥꯝꯕ ꯃꯇꯝꯗ ꯑꯩ ꯆꯥꯗꯦ ꯍꯥꯏꯕ ꯑꯗꯩ ꯑꯩꯈꯣꯏꯗ ꯍꯧꯕ ꯕꯣꯔꯥꯁꯤ ꯌꯥꯝꯁꯨ ꯌꯥꯝꯗ꯭ꯔꯣ ꯅꯪꯅꯗꯤ ꯑꯩꯉꯣꯟꯗ ꯂꯥꯛꯅꯔꯤꯕ ꯌꯥꯝꯗ꯭ꯔꯥꯅꯤꯅ ꯆꯥꯏꯗꯣ
ꯅꯍꯥꯟꯁꯨ ꯇꯧꯋꯗꯨꯅ ꯄꯔ ꯀꯅꯥ ꯆ ꯑꯁꯨꯌꯥꯝ ꯌꯥꯝꯕꯁꯦ ꯍꯥꯏꯅ ꯑꯃꯨ ꯆꯊꯣꯛꯈꯤ ꯑꯈꯣꯏ ꯆꯥꯕ ꯐꯪꯍꯧꯗ ꯇꯧꯔꯤꯗꯨ
ꯑꯩꯅ ꯂꯣ ꯆꯊꯣꯛ ꯀꯤꯝꯒ ꯍꯥꯏꯁꯤꯕꯨꯅꯦ ꯅꯪꯒꯤ ꯀꯥꯔꯟꯁꯤꯗꯤ ꯏꯕꯨꯉꯣ
ꯀꯥꯏ ꯅꯠꯇꯦ ꯑꯁꯦꯡꯕꯩꯅꯦ ꯅꯪꯅ ꯑꯩꯁ ꯑꯩꯗꯤ ꯆꯥꯅꯤꯡꯇꯦ ꯆꯥꯅꯤꯡꯇꯦ ꯍꯥꯏꯔ ꯈꯥꯃꯦꯟ ꯕꯣꯔꯥ ꯃꯌꯥꯝꯁꯨ ꯂꯧꯖꯤꯟꯒꯔꯅꯤ ꯑꯗꯨꯒ ꯃꯦꯠꯈ꯭ꯔꯅꯤ ꯃꯥꯏ ꯄꯨꯈꯝ ꯃꯆꯤꯁꯤꯗ ꯑꯗꯨꯒ ꯑꯝꯇ ꯂꯩꯍꯧꯔꯔꯣꯏ ꯍꯧꯕꯅ ꯈꯥꯃꯦꯟ ꯕꯣꯔꯥꯇ ꯍꯧꯔꯒ
ꯂꯣꯏꯔꯦꯍꯦ ꯑꯗꯨꯕꯨꯗꯤ ꯑꯩꯗꯤ ꯅꯣꯏꯅ ꯑ ꯀꯩꯅꯣ ꯇꯣꯏꯗꯨꯗꯤ ꯑꯩꯅ ꯑ ꯑꯩꯗꯤ ꯈ꯭ꯋꯥꯏꯗꯒꯤ ꯑꯩꯅ ꯆꯥꯅꯤꯡꯕ ꯕꯣꯔꯥ ꯍꯥꯏꯗꯤ ꯈꯥꯃꯦꯟ ꯕꯣꯔꯥꯒ ꯑꯗꯨꯝ ꯍꯥꯏꯗꯨꯅꯤ ꯅꯣꯏ ꯑꯗꯨꯝ ꯈꯪꯉꯤꯗꯨꯗꯤ ꯈꯥꯃꯦꯡ ꯕꯣꯔꯥꯒ ꯑꯗꯨꯒ ꯀꯣꯕꯤꯂꯩ ꯕꯣꯔꯥꯒ ꯑꯅꯤꯁꯤ ꯌꯥꯝ ꯆꯥꯅꯤꯡꯉꯦ ꯑꯗꯒꯤ ꯀꯩꯅꯣꯒ ꯇꯤꯜꯍꯧꯒ ꯑꯇꯩ ꯑꯇꯩꯁꯤꯗꯤ ꯑꯩ ꯀꯩꯁꯨ ꯌꯥꯝ ꯊꯣꯏꯅ ꯄꯥꯝꯗꯦꯕ ꯉꯁꯥꯏ ꯃꯔꯣꯏ ꯅꯥꯀꯨꯞꯄꯤꯒꯤꯗꯨꯒꯤꯗꯤ ꯁꯦꯡꯅ ꯍꯥꯏꯀꯥꯟꯗ ꯃꯥꯗꯤ ꯃꯅꯤꯟꯗꯨꯅ ꯃꯨꯜꯍꯟꯕꯗꯗꯤ ꯈꯥꯃꯦꯟꯒꯨꯝꯕ ꯑꯗꯒꯤ ꯀꯩꯅꯣꯒꯨꯝꯕꯁꯤꯗꯤ ꯈꯨꯝꯖꯤꯜꯂꯒ ꯃꯨꯜꯂꯟꯕ ꯀꯩꯁꯨ ꯅꯨꯡꯉꯥꯏꯇꯦꯗꯅꯀꯣ ꯑ ꯑꯈꯣꯏꯒꯤ ꯊꯥꯎ ꯌꯥꯎꯗꯅ ꯍꯧꯕꯗꯗꯤ ꯑꯗꯨꯏ ꯃꯔꯣꯏꯗꯨꯗꯤ ꯑꯗꯨꯝ ꯃꯔꯣꯏꯁꯤꯗꯤ ꯃꯨꯟꯗ꯭ꯔꯁꯨ ꯑꯗꯨꯝ ꯆꯥꯕ ꯌꯥꯕ ꯄꯣꯠꯅꯤꯗꯅ ꯑꯗꯨꯒꯨꯝꯕꯗꯨꯒꯤ ꯋꯥꯅꯤꯗ ꯑꯩꯅ ꯌꯥꯝ ꯊꯣꯏꯅ ꯆꯥꯔꯨꯕꯒꯤ ꯅꯠꯇꯦꯗ ꯑꯩꯗꯤ ꯄꯥꯛꯅꯁꯨ ꯄꯥꯝꯗꯦꯗ ꯕꯣꯔꯥꯗꯤ
ꯊꯣꯏꯅꯦ ꯅꯣꯏꯗꯤ ꯈꯥꯃꯦꯟ ꯕꯣꯔꯥ ꯑꯗꯨꯝ ꯍꯧꯔꯅꯤ ꯑꯗꯨꯒ ꯅꯪ ꯂꯣꯏ ꯊꯣꯛꯈꯤꯗꯣꯏꯅꯦꯕ
ꯑꯁ ꯅꯪ ꯍꯥꯏꯃꯜꯂꯤꯌꯦ ꯑꯩꯉꯣꯟꯗ ꯍꯟꯖꯟ ꯍꯟꯖ ꯑꯩꯅ ꯑꯗꯨꯝ ꯆꯥꯔꯒ ꯂꯩꯌꯦ ꯑꯈꯣꯏ ꯇꯩꯃꯗ ꯍꯪꯉꯨ ꯂꯥꯎ ꯅꯪ ꯊꯥꯖꯗꯔꯒ ꯀꯌꯥꯝ ꯆꯥꯒꯦ ꯆꯥꯗꯒꯦꯗꯣ ꯈꯣꯏꯗꯥꯗꯖꯨ ꯍꯪꯖꯧ ꯉꯔꯥꯡꯁꯨ ꯕꯣꯔꯥ ꯍꯧꯋꯤ ꯑꯗ ꯑꯩꯅ ꯃꯨꯛꯊ꯭ꯔꯨꯕꯤ ꯃꯅꯥꯗꯨꯗꯪ ꯍꯧꯕꯗꯨꯗꯪ ꯆꯥꯏ ꯑꯇꯩ ꯑꯃꯨꯛ ꯆ ꯗꯦ ꯑꯗꯨꯁꯨ ꯑꯗꯨꯁꯨ ꯁꯨꯞꯅꯒꯤ ꯑꯅꯤꯈꯛꯇꯪ ꯆꯥꯏ ꯑꯩ ꯆꯥꯗꯦ ꯍꯥꯏꯕ ꯊꯥꯎꯗꯤ ꯌꯥꯝ ꯌꯥꯝ ꯌꯥꯝꯊꯣ ꯑꯗꯩ ꯉꯁꯤꯐꯥꯎꯗ ꯌꯨꯝꯗ ꯌꯦꯟ ꯊꯣꯡꯉꯦ ꯈꯜꯂꯣꯅꯦ ꯑꯩ ꯅꯣꯡꯃꯇ ꯃꯍꯤ ꯇꯣꯠꯂ ꯆꯥꯕ꯭ꯔꯕ ꯏꯆꯥ ꯆꯥꯗꯕꯅꯦ ꯑꯩ ꯑꯩ ꯆꯥꯗꯕ ꯃ ꯇꯨꯝ ꯑꯃ ꯂꯧꯊꯔ ꯂꯣꯏꯔꯦ ꯑꯇꯣꯞꯄ ꯍꯦꯟꯖꯥꯡ ꯑꯃꯗꯤ ꯑꯗꯨꯝ ꯌꯥꯎꯋꯤꯗꯅ ꯑꯩꯒꯤꯗꯤ ꯌꯦꯟꯊꯣꯡꯉꯒꯗꯤ ꯑꯗꯨꯃꯥꯏꯅ ꯑꯩ ꯆꯥꯗꯦ ꯍꯥꯏꯕ ꯀꯩꯁꯨ ꯍꯣꯏ ꯇꯥꯎꯔꯒ ꯃꯆꯦꯠ ꯃꯀꯥꯏ ꯑꯃ ꯆꯥꯕꯗꯨꯕꯨꯗꯤ ꯑꯗꯨꯝ ꯆꯥꯏꯀꯣ ꯑꯗꯨꯒ ꯊꯣꯡꯉꯒ ꯆꯥꯕ ꯈꯣꯠꯄꯁꯤꯗꯤ ꯑꯩ ꯏꯁꯥꯒꯤ ꯑꯣꯏꯅ ꯍꯩꯅꯗꯕ ꯁꯨꯛꯆꯥ ꯆꯥꯗꯦꯕ ꯃꯥꯒꯤ ꯃꯅꯝ ꯑꯃ ꯊꯣꯛꯄꯗꯣ ꯑꯩꯉꯣꯟꯗ ꯌꯥꯝ ꯆꯥꯟꯅꯗꯕ ꯑꯣꯏꯌꯦꯕ
ꯍꯣꯏ ꯐꯔꯦ ꯑꯗꯨ ꯃꯣꯏ ꯊꯕꯛꯁꯨꯕ ꯀꯥꯡꯕꯨꯗꯤ ꯆꯠꯈ꯭ꯔꯕꯣ ꯂꯩꯔꯤꯕꯣ ꯀꯃꯥꯏ ꯇꯧꯔꯤꯒꯦ
ꯒꯨꯝꯕ ꯀꯩꯅꯣ ꯇꯧꯔꯝꯃꯅꯤ ꯃꯈꯣꯡ ꯃꯈꯨꯠ ꯍꯥꯝꯃꯝꯒꯤꯅꯤ ꯑꯩ ꯏꯃꯨꯡꯗ ꯑꯃꯨꯛ ꯆꯪꯉꯛꯑꯦ ꯃꯣꯏ ꯃꯈꯣꯡ ꯃꯈꯨꯠ ꯍꯥꯝꯕ ꯂꯣꯏꯔꯒ ꯆꯠꯈꯤꯗꯣꯏꯅꯦ ꯃꯄꯥꯟꯗ ꯍꯥꯝꯃꯝꯃꯅꯤ ꯃꯣꯏ ꯑꯗ ꯅꯨꯡꯗꯥꯡ ꯅꯨꯃꯤꯠ ꯇꯥꯗ꯭ꯔꯤꯉꯩꯒꯤ ꯅꯨꯡꯗꯥꯡ ꯋꯥꯏꯔꯝ ꯈꯔ ꯈ ꯑꯈꯣꯏꯒꯤ ꯅꯨꯡꯁꯥꯒ ꯈꯔ ꯅꯦꯝꯊꯔꯛꯄ ꯃ ꯇꯥꯡꯗꯨꯗ ꯉꯔꯥꯡꯒꯤ ꯂꯩꯕꯥꯛ ꯃꯆꯤꯠ ꯋꯥꯠꯍꯧꯕꯗꯣ ꯑꯗꯨꯃꯨꯛ ꯍꯣꯟꯖꯟꯅꯕ ꯇꯧꯗꯣꯏꯅꯤ ꯉꯁꯤꯗꯤ ꯉꯁꯤꯗꯤ ꯊꯕꯛ ꯁꯨꯗꯦꯕ ꯈꯣꯏꯇꯥꯗꯣ ꯃꯁꯥ ꯅꯨꯡꯉꯥꯏꯇꯦꯅ ꯑꯗꯨꯒꯤ ꯉꯁꯤꯗꯤ ꯑꯈꯣꯏ ꯂꯣꯏ ꯄꯣꯊꯥꯔ ꯂꯩꯅꯔꯦ
ꯐꯔꯦ ꯐꯔꯦ ꯈꯔ ꯄꯣꯠꯊꯥꯗ ꯌꯥꯕꯣꯟꯇꯦ ꯑꯗꯨ ꯃꯤꯒꯤ ꯄꯤꯌꯨ ꯈꯣꯠꯂꯣ ꯍꯥꯏꯕ ꯂꯩꯇꯕꯩꯔꯣ ꯅꯣꯏ ꯄꯣꯊꯥꯏꯗꯣ
ꯑꯗꯨ ꯉꯍꯥꯟ ꯉꯍꯥꯟꯒ ꯉꯔꯥꯡꯒ ꯁꯥꯈꯤꯕꯒꯤ ꯄꯣꯠꯇꯨꯁꯨ ꯈꯔ ꯍꯦꯟꯅ ꯁꯥꯖꯟꯒꯤꯕ ꯍꯥꯏꯇꯥꯔꯦ ꯑꯗ ꯅꯍꯥꯟ ꯅꯣꯡꯃꯑꯝꯗꯤ ꯄꯨꯔꯥ ꯑꯌꯨꯛꯇꯩ ꯅꯨꯡꯗꯥꯡꯕꯧ ꯐꯝꯒ꯭ꯔꯦꯕ ꯑꯗꯩꯗ ꯈꯔ ꯍꯦꯟꯖꯟꯅ ꯁꯥꯖꯟꯒꯤꯕꯗꯣ ꯑꯗꯨ ꯃꯥꯗꯨꯅ ꯄꯣꯠꯇꯣ ꯍꯌꯦꯡꯒꯤ ꯄꯤꯕꯗꯣ ꯀꯣꯟꯅꯅꯕꯒꯤ ꯂꯩꯔꯝꯒꯅꯦꯕ ꯑꯗꯨꯒꯤ ꯑꯣꯏꯔꯝꯒꯅꯤ ꯑꯗ ꯑꯗꯣ ꯀ ꯀꯅꯥ ꯈꯪꯉꯝꯃꯣ ꯉꯍꯥꯛ ꯂꯩꯔꯒ ꯃꯥꯅ ꯃꯁꯥ ꯅꯨꯡꯉꯥꯏꯔꯛꯑꯒꯗꯤꯕꯀꯣ ꯊꯕꯛ ꯍꯧꯔꯁꯦꯅ ꯇꯧꯔꯛꯀꯗꯨꯏꯅꯦ ꯑꯃꯨꯛ ꯅꯨꯡꯗꯝ ꯅꯥꯏꯗꯦ ꯍꯥꯏꯕ ꯃꯁꯥ ꯈꯤꯇꯪ ꯍꯦꯛ ꯅꯨꯡꯉꯥꯏꯕꯒ ꯊꯕꯛ ꯍꯥꯟꯅ ꯁꯨꯅꯕ ꯍꯣꯠꯅꯅꯤꯕ ꯑꯗꯨꯅꯤ ꯇꯧꯔꯤꯁꯦ ꯁꯥ ꯁꯥꯒꯠꯂꯛꯑꯦ ꯐꯔꯦ ꯑꯗꯨꯗꯤ ꯉꯍꯥꯛ ꯉꯍꯥꯛ ꯄꯣꯊꯥꯅꯔꯖꯤ ꯊꯝꯃꯒꯦꯀꯣ
ꯎꯝ ꯊꯝꯃꯣ ꯊꯝꯃꯣ
ꯎꯝ